ꯇꯥꯕ꯭ꯔꯣ
ꯍꯜꯂꯣ
ꯇꯥꯏ ꯇꯥꯏ
ꯑꯣ ꯍꯜꯂꯣ ꯏꯆꯦ
ꯍꯥꯎ
ꯀꯃꯥꯏ ꯀꯃꯥꯏꯟ ꯇꯧꯔꯤꯒꯦ ꯍꯧꯖꯤꯛꯀꯥꯟꯖꯤꯕꯨ
ꯑꯁ ꯅꯨꯡꯉꯥꯏꯔꯤꯌꯦ ꯅꯣꯏꯗꯤ ꯀꯣꯏꯕꯒ ꯌꯥꯝ ꯆꯠꯂꯦ ꯍꯥꯏꯕ ꯄꯥꯎ ꯇꯥꯏꯌꯦ
ꯆꯠꯂꯦ ꯆꯠꯂꯦ ꯏꯆꯦ ꯍꯟꯗꯛ ꯃꯥꯔꯛꯗ ꯀꯣꯏꯕꯒ ꯑꯗꯨꯝ ꯆꯠꯂꯦ ꯂꯩꯔꯝꯅꯤ
ꯑꯣ ꯀꯗꯥꯏ ꯀꯗꯥꯏ ꯆꯠ
ꯍꯥꯏꯗꯤ ꯈꯔ ꯅꯨꯡꯉꯥꯏꯊꯣꯛꯇ꯭ꯔꯗꯤ ꯄꯨꯟꯁꯤꯖꯦ ꯑꯦ ꯐꯖꯅ ꯅꯨꯡꯉꯥꯏꯊꯣꯛꯑꯕꯅꯤ ꯍꯟꯗꯛꯇꯤ ꯍꯟꯗꯛꯇꯤ ꯌꯥꯝꯅ ꯌꯥꯝ ꯍꯟꯗꯛꯇꯤ ꯃꯤ ꯃꯐꯝ ꯑꯍꯨꯝ ꯃꯔꯤꯅꯤ ꯀꯣꯏꯕ ꯆꯠꯂꯤꯁꯦ ꯏꯆꯦ
ꯎꯝ
ꯑꯗꯣ ꯅꯣꯏ ꯆꯥꯕ ꯊꯛꯄꯗꯤ ꯀꯃꯥꯏ ꯀꯃꯥꯏꯟ ꯇꯧꯒꯦ
ꯆꯥꯕ ꯊꯛꯄꯗꯤ ꯃꯐꯝꯗꯨꯗꯩ ꯑꯗꯨꯝ ꯂꯩꯔ ꯆꯥꯔꯦꯗ ꯍꯟꯗꯛꯇꯤ ꯑꯩꯅ ꯆꯠꯂꯤ ꯂꯝꯖꯦ
ꯃꯅꯦ
ꯍꯣꯏ ꯍꯣꯏ ꯂꯣꯏꯁꯤꯜꯂꯦ ꯈꯔ ꯍꯥꯏꯁꯦ ꯑꯗꯨꯅ ꯍꯟꯗꯛꯇꯤ ꯑꯩꯅ ꯆꯠꯂꯤ ꯂꯝꯁꯦ ꯏꯆꯦ ꯅꯥꯒꯂꯦꯟꯗ
ꯎꯝ ꯎꯝ ꯎꯝ
ꯑꯗꯨꯗꯒꯤ ꯑꯗꯒꯤ ꯄꯨꯟꯅꯦ ꯀꯣꯜꯀꯇꯥ
ꯎꯝ
ꯑꯗꯒꯤ ꯗꯦꯜꯂꯤ ꯁꯤꯅ ꯍꯟꯗꯛ ꯇꯤ ꯂꯦꯞꯇꯕꯤ ꯆꯠꯊꯕꯅꯦ ꯑꯗꯨꯗꯒꯤ ꯈ꯭ꯋꯥꯏ ꯑꯔꯣꯏꯕꯗ ꯃꯅꯥꯂꯤ ꯍꯥꯏꯕ꯭ꯔꯥ ꯀꯩꯅꯣ ꯎꯟ ꯇꯥꯕ ꯃꯐꯝꯗꯨ ꯆꯦ ꯑꯗꯨ ꯆꯠꯂꯨꯔꯦ ꯃꯅꯥꯂꯤꯗꯨꯕꯨꯗꯤ ꯂꯥꯞꯇꯦꯗ ꯈꯔ ꯗꯦꯜꯂꯤ ꯂꯣꯟꯒꯤ ꯑꯗꯨꯝ ꯍꯥꯏꯈꯤꯕ ꯑꯗꯨꯝ ꯌꯥꯏꯌꯦꯕ
ꯎꯝ
ꯑꯗꯨ ꯈꯔ ꯂꯣꯏ ꯆꯠꯊꯔꯦ ꯉꯥꯛꯉꯛꯑꯦ
ꯍꯟꯗꯛꯇ
ꯑꯗꯨꯗꯤ ꯃꯣꯏꯒꯤꯗꯤ ꯎꯟ ꯇꯥꯍꯧꯕ꯭ꯔꯣ
ꯇꯥꯍꯥꯎꯔꯤ ꯆꯦ ꯑꯁ ꯒꯥꯔꯤꯒ ꯆꯠꯄ ꯌꯥꯗꯅ ꯂꯣꯏ ꯁꯤ ꯁꯤ ꯅꯥꯟꯗꯅ
ꯑꯗꯨꯗꯤ ꯅꯪ ꯖꯔꯅꯤꯒꯤ ꯋꯥꯔꯤꯗꯣ ꯈꯔ ꯇꯧꯔꯣ ꯀꯩꯅꯣ ꯑꯩꯅ ꯈꯪꯕꯁꯨ ꯅꯠꯇꯦ ꯅꯪ ꯊꯦꯡꯅ ꯊꯦꯡꯅꯔꯨꯔꯕꯁꯤꯡꯗꯣ
ꯖꯔꯅꯤ ꯍꯥꯏꯕꯕꯨ ꯏꯆꯦ ꯑꯁ ꯑꯗꯨꯝ ꯁꯤꯗꯒꯤ ꯆꯠꯂꯦ ꯑꯩꯌꯨꯛ ꯉꯟꯅ ꯍꯧꯒꯠꯂꯦ ꯁꯤꯗꯒꯤ ꯆꯠꯂꯦ ꯒꯥꯔꯤ ꯇꯣꯡꯉꯒ ꯑꯗꯒꯤ ꯑꯦꯌꯥꯔꯄꯣꯔꯠ ꯌꯧꯔꯦ ꯑꯦꯌꯥꯔꯄꯣꯔꯠꯇ ꯐ꯭ꯂꯥꯏꯠ ꯇꯣꯡꯉꯦ ꯑꯍꯥꯟꯕꯗ ꯑꯩꯅꯥꯅꯣꯔꯠꯏꯁ ꯁꯤꯡꯗ ꯆꯥꯠ ꯑꯗꯨ ꯑꯗꯨꯃꯥꯏꯅ ꯇꯧꯔꯒ ꯆꯠꯂꯦ ꯐ꯭ꯂꯥꯏꯠꯇꯒꯤ ꯌꯧꯔꯦ ꯐ꯭ꯂꯥꯏꯠꯇꯒꯤ ꯌꯧꯔꯒ ꯍꯣꯇꯦꯜ ꯊꯤꯔꯦ ꯍꯣꯇꯦꯜꯗꯒꯤ ꯑꯥ ꯑꯩꯒꯤꯗꯣ ꯍꯣꯇꯦꯜ ꯅꯠꯇꯦ ꯏꯆꯦ ꯃꯣꯇꯦꯜ ꯍꯥꯏꯇꯥꯔꯦꯅꯦ ꯃꯣꯇꯦꯜꯅꯦꯕ ꯑꯩꯒꯤꯗ ꯗꯣ ꯍꯥ ꯑꯗꯨꯃꯥꯏꯅ ꯃꯣꯗꯦꯜꯗꯒꯤ ꯑꯃꯨꯛ ꯑꯩꯒꯤ ꯅꯣꯡꯃꯒꯤ ꯂꯩꯕꯒꯤ ꯈꯣꯠꯄꯒꯤ ꯑꯗꯨꯃꯥꯏꯟ ꯇꯧꯔꯦ ꯑꯗꯨꯒ ꯁꯨꯃꯥꯏꯅ ꯂꯩꯔ ꯃꯇꯨꯡꯗ ꯑꯩꯁꯦ ꯀꯣꯏꯕ ꯆꯠꯊꯔꯦ ꯃꯣꯏꯗꯨꯗ ꯑꯩꯁꯦ ꯑꯩꯊꯟꯗꯅꯦꯕꯀꯣ ꯆꯠꯂꯤꯗꯣ ꯏꯆꯦ ꯃꯤ ꯑꯝꯐꯥꯎ ꯌꯥꯎꯗꯦꯕ ꯑꯩꯒ ꯆꯠꯃꯤꯟꯅꯕ
ꯀꯣꯏꯕꯖꯤꯕꯨ ꯀꯣꯏꯕꯖꯤꯕꯨ ꯅꯊꯟꯗ ꯀꯣꯏꯕꯖꯤꯕꯨ ꯅꯨꯡꯉꯥꯏꯕ꯭ꯔꯥꯅꯦ
ꯑꯁ ꯏꯆꯦ
ꯕ ꯍꯥꯏꯁꯤꯗꯤ ꯃꯤ ꯑꯅꯤ ꯑꯍꯨꯝ ꯁꯨꯔꯒ ꯑꯦ ꯌꯥ ꯌꯥ ꯂꯥꯡꯗꯅ ꯁꯤꯅ ꯁꯤ ꯇꯧꯕ ꯑꯗꯨ ꯇꯧꯕ ꯑꯗꯥ ꯇꯧꯕ ꯍꯥꯏ ꯅꯨꯡꯉꯥꯏꯕꯩ ꯋꯥꯅꯤ ꯅꯪꯒꯤꯗꯨꯗꯤ ꯅꯊꯟꯇ ꯀꯣꯏꯕ ꯍꯥꯏꯁꯤꯗꯤ ꯈꯪꯗꯦꯗ ꯑꯩꯗꯤ
ꯑꯁ ꯏꯆꯦ ꯅꯨꯡꯉꯥꯏꯗ ꯏꯊꯟꯇ ꯀꯣꯏꯕꯅ ꯍꯦꯟꯅ ꯅꯪꯉꯥꯏꯒ꯭ꯔ ꯖꯥꯠꯅꯤ ꯍꯣꯏ ꯃꯤ ꯍꯥꯏꯗꯤ ꯀꯣꯏꯕ ꯃꯈꯜꯁꯦ ꯌꯥꯝ ꯌꯥꯝꯃꯤꯗ ꯏꯆꯦ ꯍꯥꯏꯗꯤ ꯀꯃꯥꯏꯟ ꯇꯧꯋꯦ ꯍꯥꯏꯔꯀꯥꯟꯗ ꯑꯥ ꯏꯊꯟꯗ ꯀꯣꯏꯕꯩ ꯈꯨꯅꯨꯡꯉꯥꯏ ꯑꯃ ꯃꯤ ꯑꯅꯤ ꯑꯍꯨꯝ ꯄꯨꯜꯂꯒ ꯀꯣꯏꯕꯩ ꯈꯨꯅꯨꯡꯉꯥꯏ ꯑꯃ ꯃꯍꯥꯎꯖꯦ ꯃꯥꯟꯅꯗꯦ ꯍꯥꯏꯇꯥꯔꯦꯅꯦ ꯑꯗꯣ ꯏꯊꯟꯗ ꯀꯣꯏꯕꯁꯤꯖꯨ ꯑꯗꯨꯝ ꯅꯨꯡꯗꯤ ꯅꯨꯡꯉꯥꯏꯑꯕ ꯅꯪꯖꯨ ꯑꯗꯨꯃꯥꯏꯅ ꯈꯔ ꯍꯣꯇꯦꯜ ꯑ ꯃꯣꯇꯦꯜꯗꯩ ꯊꯣꯛꯂꯛꯑꯦ ꯑꯗꯨꯒ ꯑꯩꯖꯦ ꯑꯍꯥꯟꯕꯗ ꯃꯣꯏꯒꯤ ꯑꯗꯨꯒꯤ ꯂꯩꯔꯤꯕ ꯀꯦꯞ ꯅꯠꯇ꯭ꯔꯒ ꯑ ꯒꯥꯔꯤ ꯐꯥꯔꯦ ꯑꯗꯨꯒ ꯑꯩꯅ ꯆꯠꯅꯤꯡꯕ ꯃꯐꯝꯁꯤꯡꯗ ꯁꯄꯣꯠꯁꯤꯡꯗꯨ ꯆꯠꯊꯕꯅꯤ ꯁꯤꯅꯔꯤ ꯐꯖ ꯐꯖꯕ ꯑꯗꯒꯤ ꯃꯐꯝ ꯐꯖ ꯐꯖꯕ ꯏꯁꯄꯣꯠꯇ ꯈꯜꯂ ꯈꯜꯂ ꯆꯠꯂꯦ ꯑꯗꯨꯝ ꯃꯐꯝ ꯃꯐꯝꯗꯨꯒꯤ ꯃꯇꯨꯡ ꯏꯟꯅ ꯄꯣꯠꯁꯤꯁꯨ ꯑꯗꯨꯝ ꯈꯦꯠꯅꯩꯑꯕ ꯄꯣꯠ ꯇꯥꯡꯕ ꯈꯣꯠꯄꯁꯦ ꯏꯆꯦ
ꯎꯝ
ꯃꯥꯏꯅ ꯑꯗꯒꯤ ꯄꯣꯠꯁꯟ ꯂꯩꯔ ꯆꯥꯏ ꯑꯗꯨꯝ ꯑꯆꯥꯄꯣꯠ ꯑꯣꯏꯒꯦꯔꯥ ꯀꯔꯤ ꯑꯣꯏ ꯒꯦꯔꯥ ꯁꯨꯃꯥꯏ ꯂꯩꯔ ꯂꯩꯔꯒ ꯑꯗꯨꯝ ꯏꯟꯖꯣꯏ ꯇꯧꯈ꯭ꯔꯦ ꯍꯥꯏꯇꯥꯔꯦꯅꯦ ꯅꯨꯡꯗꯤ ꯅꯨꯡꯉꯥꯏ ꯈꯔ ꯏꯊꯟꯗ ꯆꯠꯄꯁꯤꯅ ꯑꯦꯛꯁꯄꯤꯔꯤꯌꯦꯟꯁ ꯇꯣ ꯍꯦꯟꯒꯠꯂꯛꯑꯦ ꯍꯥꯏꯇꯥꯔꯦꯅꯦ
ꯑꯦ
ꯑꯗꯨꯅꯅꯤ ꯇꯧꯔꯤꯁꯤ ꯑꯗꯨꯅꯦ ꯑꯗꯨꯏ ꯃꯊꯪꯗ ꯑꯃꯨꯛ ꯑꯗꯨꯃꯥꯏꯅ ꯀꯣꯏꯕ ꯍꯜꯂꯛꯑꯒ ꯃꯊꯪ ꯃꯊꯪ ꯃꯊꯪ ꯃꯊꯪ ꯃꯅꯤꯄꯨꯔꯗꯁꯨ ꯂꯩꯇ ꯃꯅꯤꯄꯨꯔꯗ ꯌꯧꯗꯕꯤꯗ ꯃꯊꯪ ꯃꯊꯪ ꯂꯣꯏ ꯆꯠꯊꯕꯤꯅꯤ ꯍꯥꯏꯗꯤ ꯑꯃꯨꯛ ꯀꯩꯅꯣꯗ ꯑꯃꯨꯛ ꯃꯨꯝꯕꯥꯏ ꯄꯨꯅꯦ ꯗꯦꯜꯂꯤ ꯀꯣꯜꯀꯇꯥ ꯑꯗꯒꯤ ꯐꯔꯦ ꯑꯗꯒꯤ ꯅꯨꯡꯉꯥꯏꯈ꯭ꯔꯦ
ꯑꯃꯨꯛꯀ ꯂꯣꯏꯔꯦ
ꯆꯦ ꯑꯩꯒꯤꯗꯣ ꯍꯟꯗꯛ ꯑꯩꯠꯇꯤ ꯅꯥꯏꯟꯇꯤꯃꯨꯛꯀꯤꯗꯤ ꯂꯣꯏꯔꯝꯅꯤ
ꯎꯝ
ꯂꯣ ꯏꯆꯦ
ꯎꯝ
ꯑꯗꯨꯃꯥꯏꯅ ꯃꯊꯪꯗꯩꯗꯤ ꯆꯦ ꯑꯩ ꯑꯇꯣꯞꯄ ꯐꯣꯔꯦꯟ ꯇ꯭ꯔꯤꯞ ꯑꯣꯏ ꯆꯠꯂꯅꯤ ꯀꯣꯔꯤꯌꯥ ꯅꯠꯇ꯭ꯔꯒ ꯖꯄꯥꯟ ꯅꯠꯇ꯭ꯔꯒ ꯑꯁꯇ꯭ꯔꯦꯂꯤꯌꯥ ꯑꯗꯨꯃꯥꯏꯅ ꯆꯠꯂꯅꯤ ꯏꯆꯦ
ꯎꯝ ꯗꯨ ꯃꯣꯏ ꯃꯐꯝꯗꯒꯤ ꯀꯃꯥꯏ ꯀꯃꯥꯏꯅ ꯆꯥꯛ ꯏꯟꯁꯥꯡꯁꯦ ꯀꯃꯥꯏ ꯇꯧꯒꯦ ꯑꯗꯒꯤ ꯎꯝ ꯋꯦꯠ ꯗꯔꯁꯤꯅ ꯀꯃꯥꯏꯅ ꯇꯧꯕ ꯑꯗꯒꯤ ꯀꯨꯟ ꯇꯥꯕ ꯈꯣꯠꯄꯒꯤ ꯀꯩꯌꯥꯝ ꯍꯥꯏꯗꯣꯏꯅ ꯀꯃꯥꯏ ꯀꯃꯥꯏꯅ ꯇꯧꯒꯦ
ꯑꯥ ꯃꯅꯥꯂꯤꯖꯨ ꯏꯆꯦ ꯋꯦꯗꯔꯁꯦ ꯏꯪꯉꯦ ꯎꯟꯁꯨ ꯃꯌꯥꯝ ꯇꯥꯏ ꯑꯦ ꯒꯥꯔꯤꯁꯦ ꯆꯠꯄ ꯌꯥꯗꯦꯕ ꯌꯥꯝ ꯁ꯭ꯂꯥꯏꯠ ꯊꯣꯛꯑꯦꯕ
ꯎꯝ
ꯒꯥꯔꯤꯁꯦ ꯍꯦꯛ ꯊꯧꯕ ꯅꯥꯟꯊꯣꯛꯑ ꯅꯥꯟꯊꯣꯛꯑꯒ ꯑꯗꯨꯒꯤ ꯑꯗꯨꯃꯥꯏꯅ ꯃꯐꯝꯗ ꯌꯥꯝ ꯐꯖꯩ ꯆꯤꯡꯒꯗꯣ ꯎꯟ ꯉꯥꯛꯇꯅꯤ ꯑꯗꯨꯃꯥꯏꯅ ꯑꯗꯨꯒ
ꯑꯗꯒꯤ ꯅꯪ ꯀꯗꯥꯏꯗꯅꯣ ꯅꯥꯛ ꯒꯥꯔꯂꯦꯟ ꯀꯩ ꯀꯥꯒ ꯆꯠꯜꯂꯦ ꯈꯣꯠꯂꯦ ꯍꯥꯏꯗꯨꯅ ꯀꯥꯃꯥꯏ ꯇꯧꯕꯅ ꯒꯥꯔꯂꯦꯟ
ꯅꯥꯒꯥꯂꯦꯟ ꯅꯥꯒꯥꯂꯦꯟꯁꯦ ꯀꯣꯍꯤꯃ ꯗꯤꯃꯥꯄꯨꯔ ꯂꯣꯏ ꯌꯧꯔꯨꯔꯦ ꯑꯩꯁꯦ ꯑꯩꯈꯣꯏ ꯑꯗꯨꯗ ꯔꯤꯖꯣꯔꯠ ꯑꯃ ꯂꯩ ꯑꯗꯨ ꯔꯤꯖꯣꯔꯠꯀꯗ ꯆꯪꯉꯛꯑꯦ ꯑꯗꯨꯝ ꯅꯨꯡꯉꯥꯏ ꯑꯗꯣ ꯅꯣꯔꯠ ꯏꯁꯀꯤꯗꯤ ꯅꯣꯔꯠ ꯏꯁꯀꯤꯗꯤ ꯑꯩꯈꯣꯏ ꯆꯤꯟꯖꯥꯛꯁꯦ ꯑꯌꯥꯝꯕ ꯃꯥꯟꯅꯩꯑꯕ ꯑꯩꯈꯣꯏꯁꯦ
ꯑꯣ
ꯁꯥꯎꯠ ꯁꯥꯎꯠ ꯏꯟꯗꯤꯌꯥ ꯅꯣꯔꯠ ꯏꯟꯗꯤꯌꯥꯗꯗꯤ ꯑꯃꯨꯛ ꯆꯤꯟꯖꯥꯛꯁꯦ ꯈꯔ ꯈꯦꯠꯅꯔꯦ ꯑꯃꯨꯛ ꯍꯥꯏꯗꯤ ꯑꯈꯣꯏ ꯅꯣꯔꯠ ꯏꯁꯀ ꯃꯥꯟꯅꯗꯦ ꯃꯣꯏꯗꯤ ꯁꯥꯎꯠꯇꯅ ꯑꯃꯨꯛ ꯆꯦ ꯃꯣꯏꯁꯦ ꯀꯩꯅꯣꯅꯦꯕ ꯚꯦꯖꯤꯇꯦꯕꯜ ꯚꯦꯖꯤꯇꯦꯔꯤꯌꯟ ꯉꯥꯛꯇ ꯍꯥꯏꯇꯥꯔꯦꯅꯦ ꯚꯦꯖꯤꯇꯦꯕꯜꯒꯤ ꯉꯥꯛꯇ ꯄꯣꯠ ꯂꯣꯏ ꯑꯣꯏꯅ ꯇꯧꯋꯦꯕ ꯃꯣꯏ ꯁꯥꯁꯦ ꯐꯪꯕꯨꯗꯤ ꯐꯪꯉꯦ ꯑꯗꯣ ꯄꯥꯛ ꯆꯥꯟꯅꯗꯦꯕ ꯑꯩꯈꯣꯏꯒꯤꯅ ꯑꯃꯨꯛ ꯁꯥ ꯌꯥꯎꯗ꯭ꯔꯗꯤ ꯍꯛꯆꯥꯡ ꯑꯗꯒꯤ ꯆꯥꯕ ꯊꯛꯄꯗꯤ ꯅꯨꯡꯉꯥꯏꯇꯕꯒꯤ ꯃꯑꯣꯡ ꯇꯧꯗ꯭ꯔꯥ
ꯎꯝ
ꯑꯗꯣ ꯃꯣꯏꯒꯤꯅ ꯑꯃꯨꯛ ꯚꯦꯖꯤꯇꯦꯕꯜ ꯉꯥꯛꯇꯅꯦꯕ ꯍꯥꯏꯗꯤ ꯃꯣꯏꯗꯤ ꯏꯁꯣꯔ ꯃꯣꯏꯒꯤ ꯏꯁꯣꯔꯗꯣ ꯑꯗꯨꯒꯤ ꯃꯇꯨꯡ ꯏꯟꯅ ꯆꯥꯕꯅꯦꯕ ꯍꯤꯟꯗꯨꯒꯤꯗꯤ ꯃꯨ ꯚꯦꯖꯤꯇꯦꯕꯜ ꯑꯌꯥꯝꯕ ꯆꯠꯂꯤꯗꯅ
ꯑꯗꯨꯅꯅꯦ ꯗꯩꯁ ꯋꯥꯕꯖꯤꯗꯤ ꯑꯩꯅ ꯁꯥꯎꯠꯇ ꯆꯠꯄ ꯀꯥꯟꯗ ꯈꯨꯋꯥ ꯑꯝꯅꯦ
ꯎꯝ
ꯅꯣꯍꯣꯏ ꯆꯥꯛ ꯏꯖꯥꯡꯖꯦ ꯀꯃꯥꯏꯟ ꯇꯧꯒꯦꯕ
ꯃꯣꯏ ꯆꯥꯛꯖꯥꯡꯖꯦ ꯏꯆꯦ ꯃꯁꯥꯂꯥ ꯌꯥꯝ ꯁꯤꯖꯤꯟꯅꯩꯩ ꯑꯗꯒꯤ ꯑꯥ ꯑꯁꯤꯟꯕ ꯌꯥꯝ ꯁꯤꯟꯅꯩ ꯀꯩꯒꯤꯅꯣ ꯍꯥꯏꯖꯤ ꯁꯥꯕꯒꯤ ꯃꯔꯝꯅ ꯃꯣꯏꯖꯦ ꯀꯩꯅꯣ ꯇꯧꯋꯦꯕ ꯍꯥꯏꯗꯤ ꯑꯁꯟꯕꯒꯨꯝꯕ ꯃꯁꯂꯥꯒꯨꯝꯕ ꯑꯊꯨꯝꯕꯖꯨ ꯌꯥꯝ ꯁꯤꯟꯅꯩ ꯃꯣꯏꯖꯦ ꯃꯣꯏꯒꯤ ꯚꯤꯖꯤꯇꯦꯕꯜꯒꯤꯗ ꯀꯝꯄꯜꯁꯔꯤ ꯑꯊꯨꯝꯕ ꯑꯃꯗꯤ ꯌꯥꯎꯗꯕ ꯌꯥꯗꯦ ꯑꯊꯨꯝꯕ ꯃꯥ ꯑꯁꯤꯟꯕ ꯑꯃ ꯑꯌꯥꯛꯄ ꯑꯃ ꯑꯍꯨꯝꯁꯤꯕ ꯑꯗꯨꯝ ꯌꯥꯎꯒꯗꯕꯝ ꯚꯦꯖꯤꯇꯦꯕꯜꯗ ꯁꯥꯎꯠ ꯀꯤꯅꯤ ꯀꯣ ꯁꯦ ꯑꯖꯨ ꯅꯣꯔꯠꯀꯤꯖꯨ ꯅꯣꯔꯠꯀꯤꯗꯤ ꯍꯣꯏ ꯃꯥꯟꯅꯔꯞꯗꯤ ꯇꯧꯋꯦ ꯑꯗꯨꯕꯨ ꯌꯥꯝꯅ ꯅꯣꯔꯠ ꯏꯟꯗꯤꯌꯥꯒꯤꯗꯤ ꯑꯃꯨꯛ ꯁꯔ ꯑ ꯃꯣꯏꯖꯦ ꯀꯩꯅꯣ ꯇꯧꯋꯦ ꯎꯝ ꯁꯥ ꯉꯥ ꯑꯃ ꯐꯪꯉꯦ ꯃꯣꯏꯒꯤꯅ ꯑꯃꯨꯛ ꯁꯥ ꯉꯥꯖꯦ
ꯑꯩ
ꯆꯥꯕ ꯑꯗꯨꯝ ꯐꯪꯉꯦ ꯍꯥꯏꯇꯥꯔꯦ ꯆꯕꯥ ꯍꯥꯏꯗꯤ ꯑꯗꯨꯝ ꯁꯥꯔꯐ ꯇꯧꯕ ꯌꯥꯎꯋꯦ ꯍꯥꯏꯇꯥꯔꯦ ꯃꯣꯏꯖꯦ
ꯎꯝ ꯅꯪꯅ ꯍꯟꯗꯛꯀꯤ ꯊꯦꯡꯅꯔꯛꯄꯗ ꯈ꯭ꯋꯥꯏꯗꯒꯤ ꯍꯥꯎꯖꯕ ꯏꯪꯖꯥꯡꯁꯦ ꯀꯗꯥꯏ ꯖꯒꯥꯗ ꯆꯥꯔꯛꯈꯤꯒꯦ
ꯈ꯭ꯋꯥꯏꯗꯒꯤ ꯍꯥꯎꯕ ꯢꯟꯖꯥꯡ
ꯎꯝ
ꯑꯥ ꯑꯩꯅ ꯁꯥꯎꯠ ꯏꯟꯗꯤꯌꯥꯗ ꯆꯠꯄ ꯀꯥꯟꯗ ꯈ꯭ꯋꯥꯏꯗꯒꯤ ꯍꯥꯎꯕ ꯏꯟꯖꯥꯡ ꯍꯥꯏꯔꯗꯤ
ꯁꯥꯎꯠ ꯏꯟꯗꯤꯌꯥ ꯅꯠꯇ꯭ꯔꯁꯨ ꯑꯗꯨꯝ ꯅꯣꯔꯠ ꯏꯁ ꯇꯣꯏꯔꯁꯨ ꯂꯩꯗꯅ ꯄꯣꯔꯛ ꯀꯩꯀꯥ ꯕꯦꯝꯕꯨ ꯁꯨꯠ ꯀꯩꯀꯥ ꯌꯥꯝ ꯅꯒꯥꯂꯦꯟꯒꯤꯗꯤ
ꯁꯦ ꯀꯩꯅꯣꯒꯤ ꯃꯣꯏꯒꯤ ꯅꯥꯒꯥ ꯁ꯭ꯇꯥꯢꯜꯗ ꯏ꯭ꯁꯃꯣꯛ ꯄꯣꯛ ꯇꯣ ꯑꯁ ꯑꯗꯨ ꯈꯨꯍꯥꯎꯗꯨꯗꯤ ꯀꯩꯅꯣꯒ ꯌꯥꯎꯋꯦ ꯕꯦꯝꯕꯨ ꯁꯨꯠꯀ ꯌꯥꯎꯔꯒꯅꯦ ꯊꯤꯅ ꯍꯥꯎꯕꯤꯅꯦ ꯑꯩꯖꯦ ꯑꯗꯨꯗꯤ
ꯃꯥꯢ ꯃꯍꯥꯎꯗꯣ ꯍꯥꯢꯗꯤ ꯀꯝ ꯃꯣꯢꯒꯤꯗꯨꯕꯨ ꯀꯩꯀꯩꯀ ꯍꯥꯞꯖꯠꯅꯣ ꯀꯃꯥꯢ ꯀꯃꯥꯢ ꯇꯧꯒꯦ
ꯑꯥ ꯑꯗꯣ ꯏꯆꯦ ꯀꯩꯅꯣꯅꯤꯗ
ꯃꯣꯢꯒꯤ ꯑ ꯑꯌꯥꯢꯕ ꯑꯣꯛꯇꯨꯗ ꯑꯗꯨꯝ ꯊꯣꯡꯉꯒ ꯁꯣꯢꯕꯨꯝꯒꯨꯝꯕ ꯁꯣꯢꯕꯨꯝ ꯕꯤꯕꯤꯠꯇꯣ ꯍꯥꯞꯄ ꯋꯥꯅꯤꯗ ꯃꯣꯢ ꯄ꯭ꯔꯣꯁꯦꯁꯇꯨꯗꯤ ꯑꯩꯖꯨ ꯈꯪꯗ꯭ꯔꯦ ꯏꯆꯦ ꯑꯗꯣ ꯑꯗꯨꯝ ꯑꯗꯨꯃꯥꯢꯅꯗꯤ ꯇꯧꯒꯤꯕꯅꯤ ꯍꯥꯢꯗꯤ ꯑꯗꯨꯝ ꯍꯥꯎꯋꯦꯕ ꯃꯣꯢ ꯊꯣꯡꯉꯒ ꯊꯃꯝꯃꯦꯕ ꯂꯩ
ꯑꯗꯨꯒ ꯈ꯭ꯋꯥꯏꯗꯩ ꯍꯥꯎꯇꯕ ꯁꯤꯅ ꯀꯗꯥꯏꯗ ꯆꯥꯔꯛꯈꯤꯒꯦ
ꯑꯗꯨꯝ ꯍꯥꯎꯋꯦ ꯍꯥꯢꯇꯥꯔꯦ
ꯈ꯭ꯋꯥꯏ ꯍꯥꯎꯇꯕꯁꯤꯅ ꯀꯗꯥꯏꯗ ꯆꯥꯔꯛꯈꯤꯒꯦ
ꯈ꯭ꯋꯥꯏ ꯍꯥꯎꯇꯕ ꯍꯥꯏꯗꯤ ꯁꯥꯎꯠ ꯏꯟꯗꯤꯌꯥꯖꯦ ꯑꯩꯒꯤ ꯑꯣꯏꯅꯗꯤ ꯍꯥꯎꯇ꯭ꯔꯦ ꯀꯩꯒꯤꯅꯣ ꯍꯥꯏꯗꯤ ꯋꯦꯗꯔꯖꯨ ꯑꯗꯒꯤ ꯆꯤꯟꯖꯥꯛꯁꯨ ꯆꯦꯟꯖ ꯗꯥꯏꯔꯦꯛ ꯇꯧꯒꯤꯕꯩꯀꯣ ꯢꯆꯦ ꯑꯩꯁꯦ ꯍꯛꯆꯥꯡ ꯅꯨꯡꯉꯥꯏꯇꯦꯕ ꯈꯣꯡꯒꯨꯝꯕ ꯍꯥꯝꯗꯒꯤꯕ ꯅꯣꯔꯠ ꯏꯁꯀꯤꯗꯤ ꯀꯩꯅꯣꯝ ꯇꯧꯗꯦꯕ ꯑꯗꯨꯝ ꯀꯩꯁꯨ ꯇꯧꯗꯕꯤ ꯅꯨꯡꯉꯥꯏꯕ ꯑꯗꯣ ꯁꯥꯎꯠꯀꯤꯗꯨꯗꯤ ꯑꯗꯨꯝ ꯌꯦꯟꯖꯥꯛꯁꯨ ꯄꯨꯔꯥ ꯆꯦꯟ ꯍꯥꯏꯗꯤ ꯃꯣꯢ ꯌꯥꯝꯅ ꯇꯟꯒꯨꯝꯕ ꯌꯥꯝ ꯆꯥꯏꯌꯦꯕ ꯆꯥꯛꯁꯨ ꯆꯥꯏ ꯑꯗꯨꯕꯨ ꯆꯥꯛ ꯆꯥꯒꯦ ꯍꯥꯢ ꯆꯥꯛꯁꯤꯅ ꯑꯃꯨꯛ ꯈꯔ ꯃꯣꯢ ꯆꯥꯛ ꯑꯌꯥꯝꯕ ꯆꯥꯒꯟꯗꯦꯗ ꯇꯟꯅ ꯑꯌꯥꯝꯕ ꯆꯥꯢ ꯃꯣꯢꯁꯦ ꯆꯥꯛ ꯆꯥꯕ ꯃꯤꯁꯨ ꯂꯩꯕꯗꯨ ꯆꯥꯛꯁꯨ ꯆꯥꯢ ꯑꯗꯨꯕꯨ ꯇꯟꯅ ꯑꯌꯥꯝꯕ ꯆꯥꯢ ꯃꯣꯢꯁꯦ
ꯑꯣ ꯑꯣ
ꯑꯗꯨꯒ ꯑꯩꯅ ꯁꯥꯎꯠꯇ ꯑꯩꯅ ꯁꯥꯎꯠꯇ ꯆꯥꯅꯤꯡꯕ ꯆꯤꯟꯖꯥꯛ ꯑꯃ ꯆꯥꯔꯛꯇꯕ ꯑꯃ ꯊꯦꯡꯅꯈ꯭ꯔꯦꯕ ꯑꯩꯅ ꯃꯣꯢ ꯁꯃꯨꯗ꯭ꯔꯗꯒꯤ ꯐꯥꯕ ꯉꯥꯖꯦ ꯐ꯭ꯔꯦꯁ ꯉꯥꯖꯦ
ꯑꯝ
ꯃꯣꯢ ꯐꯥꯢꯕ ꯀꯣ ꯏꯆꯦ ꯃꯌꯥꯝ ꯁꯃꯨꯗ꯭ꯔꯗꯒꯤ ꯂꯥꯡ ꯇꯧꯔꯒ ꯑꯗꯨ ꯉꯥꯗꯣ ꯑꯩꯅ ꯐ꯭ꯔꯦꯁꯇ ꯉꯧꯔ ꯆꯥꯅꯤꯡꯕ ꯍꯥꯎꯗꯣꯢ ꯃꯥꯜꯂꯦꯕ ꯑꯗꯨ ꯆꯥꯕ ꯐꯪꯉꯛꯇ꯭ꯔꯦ ꯑꯗꯨꯝꯗꯤ ꯃꯇꯝ ꯂꯩꯇꯗꯅ ꯃꯇꯝ ꯂꯩꯇꯕ
ꯑꯣ ꯁꯁ ꯑꯗꯨꯗꯤ ꯌꯥꯝ ꯍꯥꯎꯗꯨ ꯃꯥꯜꯂꯦꯉꯣ ꯍꯥꯢꯗꯤ ꯐ꯭ꯔꯦꯁꯇ ꯐꯥꯕ ꯑꯍꯤꯡꯕꯗꯣ ꯆꯥꯔꯗꯤꯀꯣ
ꯎꯝ ꯗꯨꯒꯤ ꯌꯥꯝ ꯅꯥꯏ ꯇꯧ ꯐ꯭ꯔꯦꯁꯇ ꯐꯥꯕꯗꯣ ꯆꯥꯅꯤꯡꯕ ꯑꯩꯅ
ꯗꯣ ꯅꯪ ꯀꯔꯝ ꯀꯥꯟꯗꯒ ꯍꯜꯂꯛꯀꯦ
ꯆꯦ ꯀꯨꯢꯗ꯭ꯔꯤꯌꯦ ꯑꯩ ꯍꯜꯂꯛꯄ
ꯑꯣ ꯑꯩꯖꯦ ꯉꯁꯤ ꯑꯣ ꯉꯁꯥꯢ ꯋꯥꯏ ꯁꯥꯅꯕ ꯉꯁꯥꯢ ꯋꯥꯢ ꯍꯜꯂꯛꯏ ꯉꯁꯥꯢ ꯋꯥꯢ ꯍꯜꯂꯛꯈꯤꯕꯗꯨꯅ ꯀꯔꯝꯕꯅꯣ
ꯑ ꯅꯠꯇꯦ ꯑꯗꯨꯗꯤ ꯏꯆꯦ ꯊꯕꯛ ꯑꯃ ꯆꯠꯂꯨꯕꯅꯦ ꯑꯗꯨꯗꯤ
ꯑꯣ ꯑꯗꯨꯗꯤ ꯑꯁ ꯅꯪꯒꯤ ꯀꯣꯢꯕꯒꯤ ꯖꯔꯅꯤꯖꯤꯗꯤ ꯑꯋꯥ ꯅꯨꯡꯉꯥꯢ ꯑꯗꯨꯝ ꯇꯥꯔꯦꯅꯦꯀꯣ
ꯍꯣꯢ ꯏꯆꯦ
ꯌꯥꯝ ꯅꯨꯡꯉꯥꯢꯕꯁꯨ ꯅꯠꯇꯕ ꯌꯥꯝ ꯅꯨꯡꯉꯥꯢꯇꯕꯁꯨ ꯅꯠꯇꯕ ꯑꯗꯨꯅꯦꯕ
ꯍꯧꯖꯤꯛꯆꯦ ꯃꯨꯝꯕꯥꯢꯗꯒꯗꯤ ꯑꯁ ꯄꯣꯠ ꯈꯨꯇꯥꯡꯑꯝꯅꯦ ꯉꯥꯍꯥꯛ ꯐꯝꯕꯩ ꯐꯥꯎ ꯆꯥꯔꯖ ꯂꯧꯈꯠꯂꯛꯄꯤꯅꯦ ꯃꯣꯢꯗꯤ
ꯑꯣ ꯃꯣꯢꯖꯤꯗꯤ ꯌꯥꯝ ꯇꯥꯡꯉꯦ
ꯃꯨꯝꯕꯥꯢꯒꯤꯅ ꯁꯤꯇꯤꯖꯦ ꯌꯥꯝ ꯅꯨꯡꯉꯥꯢꯕ ꯃꯣꯢ ꯑꯃꯨꯛ ꯄꯩꯁꯥꯗꯤ ꯌꯥꯝ ꯇꯥꯡꯕ
ꯎꯝ ꯅꯣ ꯑꯣ
ꯁꯤꯇꯤꯖꯤꯡꯖꯦ ꯑꯗꯨꯝ ꯐꯖꯩꯌꯦꯕꯀꯣ ꯑꯗꯨꯒꯅꯦ ꯃꯤꯁꯤꯡ ꯑꯗꯨꯝ ꯃꯁꯛ ꯂꯣꯏ ꯐꯖꯩꯕ ꯁꯤꯇꯤ ꯁꯤꯇꯤꯗ ꯂꯩꯕꯖꯦ ꯃꯁ ꯁꯛ ꯂꯣꯢ ꯐꯖꯍꯧꯏ ꯏꯆꯦ ꯃꯨꯝꯕꯥꯏ ꯄꯨꯅꯦꯗ ꯐꯖꯩ ꯗꯨꯒ ꯒꯥꯎ ꯃꯅꯨꯡ ꯈꯔ ꯃꯅꯨꯡ ꯆꯪꯖꯟꯕ꯭ꯔꯣ